ꯍꯜꯂꯣ
ꯍꯜꯂꯣ
ꯑꯣ ꯇꯔꯕ꯭ꯔꯣ
ꯇꯥꯌꯦ ꯅꯪꯗꯤ ꯇꯕ꯭ꯔꯣ ꯎꯝ ꯎꯝ ꯀꯌꯥꯃꯨꯛ ꯇꯥꯕ꯭ꯔꯣ ꯅꯪꯗꯤ
ꯈꯔ ꯇꯥꯌꯦ ꯅꯪꯗꯤ ꯀꯩꯗꯧꯔꯝꯃꯤꯅꯣ ꯅꯣ
ꯅꯪ ꯅꯪ ꯋꯥꯈꯜ ꯈꯜꯂꯒ ꯃꯄꯥꯟꯗ ꯐꯝꯃꯒ ꯂꯩ
ꯎꯝ ꯍꯧꯖꯤꯛꯕꯨ ꯊꯦꯡꯉꯦꯗꯅ
ꯃꯅꯨꯡꯗ ꯇꯨꯝꯕꯗꯣ ꯑꯩꯈꯣꯏ ꯑꯪꯀꯜ ꯇꯨꯝꯃꯒ ꯂꯩꯕ ꯗꯤꯁꯇꯞ ꯇꯧꯅꯤꯡꯗꯕ ꯍꯥꯏꯇꯥꯔꯦ
ꯑꯗꯨꯗꯤ ꯌꯥꯝ ꯐꯩ ꯑꯩꯗꯤ ꯉꯁꯤꯗꯣ ꯑꯩꯗꯤ ꯃꯦꯝꯅ ꯑꯩꯒꯤ ꯐꯣꯟ ꯐꯥꯈ꯭ꯔꯦ
ꯀꯩꯗꯧꯕꯒꯤ
ꯑꯩꯈꯣꯏ ꯂꯣꯏꯅꯃꯛꯀꯤꯅꯦ ꯎꯝ ꯐꯥꯕꯗꯤ ꯅꯠꯇꯦ ꯑꯗꯨꯕꯨ ꯎ ꯍꯥꯏꯕꯗꯤ ꯂꯧꯁꯤꯟꯕ ꯍꯥꯏꯕ ꯇꯥꯔꯦ ꯃꯥꯅ ꯁꯥꯎꯕꯒꯤ ꯑꯩꯈꯣꯏ ꯑꯩꯈꯣꯏ ꯑꯩꯈꯣꯏ ꯑꯩꯈꯣꯏ ꯈꯛꯇꯪꯅꯤ ꯑꯩꯈꯣꯏ ꯕꯦꯁ ꯈꯛꯇꯅꯤ ꯂꯧꯁꯟꯕꯗꯣ ꯑꯇꯣꯞꯄ ꯖꯨꯅꯤꯌꯔꯗꯤ ꯂꯧꯁꯤꯟꯗꯦ ꯑꯗꯣ ꯑꯩꯈꯣꯏ ꯕꯦꯁ ꯈꯛꯇꯪ ꯂꯧꯁꯜꯂꯦ ꯑꯗꯨꯒ
ꯐꯣꯟꯗꯣ ꯄꯤꯗꯕ ꯁꯨꯡ ꯄꯤꯕꯤꯗꯕ ꯑꯗꯨꯗꯒꯤ ꯏꯂꯚꯦꯟ ꯇꯥꯕ ꯃꯇꯝꯗ ꯄꯤꯕ ꯑꯗꯨꯒꯤꯅꯤꯗ
ꯑꯣ ꯑꯌꯨꯛꯇ ꯂꯧꯕ
ꯅꯠꯇꯦ ꯑꯌꯨꯛꯇ ꯅꯠꯇꯦ ꯉꯁꯥꯏ ꯉꯁꯥꯏ ꯑꯩ ꯉꯁꯥꯏ ꯄꯨꯡ ꯀꯌꯥꯗꯅꯣ ꯂꯧꯈꯤꯕꯗꯣ ꯅꯨꯡꯗꯥꯡꯗꯅꯤꯌꯦ ꯑꯗꯨꯒ ꯍꯌꯦꯡꯗꯒꯤꯗꯤ ꯑꯗꯨꯝ ꯄꯤꯔꯛꯑꯣ ꯍꯥꯏꯌꯦ ꯃꯣꯔꯅꯤꯡ ꯃꯣꯔꯅꯤꯡ ꯄꯨꯡ ꯁꯤꯛꯁ ꯊꯥꯔꯇꯤ ꯁꯤꯛꯁꯇ ꯄꯤꯔꯛꯑꯣ ꯍꯥꯏꯌꯦ ꯑꯗꯨꯒ ꯅꯨꯡꯗꯥꯡꯒꯤ ꯏꯂꯚꯦꯟ ꯄꯤ ꯑꯦꯝꯗ ꯅꯨꯄꯤꯒꯤ ꯑꯁ ꯑꯩꯈꯣꯏ ꯋꯥꯈꯜ ꯌꯥꯝ ꯅꯨꯡꯉꯥꯏꯇꯦꯕ ꯑꯗꯨꯃꯥꯏꯅ ꯇꯧꯕꯁꯦ ꯍꯥꯏꯗꯤ ꯑꯩꯈꯣꯏꯗꯤ ꯑꯉꯥꯡ ꯃꯆꯥꯗꯤ ꯅꯠꯇꯦꯗꯅ ꯑꯗꯨꯒ ꯑꯗꯨꯃꯥꯏꯅ ꯇꯧꯕꯗꯣ ꯅꯨꯡꯉꯥꯏꯇꯦ ꯑꯗꯨꯅ
ꯑꯗꯨꯃꯥꯏꯅ ꯅꯨꯡꯇꯤꯒꯤ ꯇꯧꯔꯅꯤ
ꯑꯗꯨꯃꯥꯏꯅ ꯇꯧꯒꯅꯤ ꯑꯗꯣ ꯃꯥꯅ ꯁꯥꯎꯔꯛꯄ ꯃꯇꯝ ꯂꯩꯔꯗꯤ ꯍꯥꯏꯗꯤ ꯑꯁꯤꯗꯤ ꯃꯦꯕꯤꯅꯦ ꯍꯥꯏꯗꯤ ꯃꯥꯒꯤ ꯃꯈꯨꯠ ꯇ ꯂꯩꯔꯗꯤ ꯑꯩꯈꯣꯏ ꯑꯩꯈꯣꯏꯒꯤ ꯖꯨꯅꯤꯌꯔ ꯑꯃꯁꯨꯀꯣ ꯑꯃꯈꯛ ꯇꯅꯦ ꯑꯗꯨꯗꯤ ꯖꯨꯅꯤꯌꯔ ꯑꯃꯁꯨ ꯃꯥꯅ ꯄꯥꯏꯈ꯭ꯔꯦ ꯑꯗꯨꯒ ꯇꯨ ꯗꯦꯖ ꯃꯥꯒꯤ ꯃꯅꯥꯛ ꯃꯅꯛꯇ ꯂꯩꯔꯝꯃꯦ ꯑꯗꯨꯒ ꯊ꯭ꯔꯤ ꯗꯦꯖ ꯁꯨꯕ ꯅꯨꯃꯤꯠꯇ ꯑꯩꯈꯣꯏ ꯃꯦꯝ ꯗꯥꯏꯔꯦꯛꯇꯔꯒꯤ ꯃꯅꯥꯛꯇ ꯄꯤꯈ꯭ꯔꯦ ꯃꯥꯅ
ꯎꯝ
ꯑꯗꯨꯒꯤ ꯃꯥꯗꯤ ꯐꯥꯏꯟ ꯊꯤꯌꯦꯕ ꯑꯩꯈꯣꯏꯗꯤ ꯑꯗꯨ ꯐꯥꯏꯟ ꯊꯤꯗꯣꯏꯅꯦꯕ ꯑꯥ ꯌꯧꯔꯗꯤ
ꯎꯝ
ꯑꯗꯨ ꯃꯥꯅ ꯄꯤꯕꯒꯤ ꯐꯥꯏꯟ ꯊꯤꯌꯦ ꯃꯥꯁꯨ ꯊ꯭ꯔꯤ ꯊꯥꯎꯖꯟ ꯑꯗꯨꯒꯤ ꯍꯥꯏꯗꯤ ꯑꯩꯈꯣꯏꯖꯨ ꯍꯧꯖꯤꯛꯇꯤ ꯎꯝ ꯍꯧꯖꯤꯛ ꯍꯧꯖꯤꯛꯀꯤ ꯃꯇꯝꯗꯤ ꯑꯃꯨꯛ ꯌꯥꯝꯅ ꯀꯩꯅꯣ ꯑꯣꯏꯗꯅ ꯍꯥꯏꯗꯤ ꯑꯩꯈꯣꯏ ꯍꯧꯖꯤꯛ ꯑꯦꯛꯖꯥꯝ ꯇꯧꯔꯝꯗꯥꯏꯒꯤ ꯐꯣꯝ ꯐꯤꯜ ꯑꯞ ꯇꯧꯕ ꯑꯗꯒꯤ ꯑꯗꯨ ꯇꯧꯕ ꯈꯣꯠꯄ ꯃꯌꯥꯝ ꯂꯩꯗꯅ ꯑꯗꯨ ꯂꯣꯏ ꯊꯟꯕꯒꯤ ꯑꯗꯨ ꯇꯧꯕ ꯈꯣꯠꯄ ꯃꯌꯥꯝ ꯔꯤꯁꯔꯁ ꯑꯗꯨ ꯑꯗꯥ ꯃꯌꯥꯝ ꯁꯦꯝꯕ ꯈꯣꯠꯄꯒꯤ ꯍꯧꯖꯤꯛ ꯑꯗꯨꯒ ꯐꯤꯔ ꯑꯣꯏꯔꯦ ꯑꯗꯨꯒꯨꯝꯕꯁꯨ ꯃꯌꯥꯝ ꯂꯩꯔꯛꯄ ꯍꯧꯖꯤꯛꯇꯤ ꯑꯉꯥꯡꯒꯤꯁꯨ ꯂꯩ ꯑꯗꯒꯤ ꯑꯣꯖꯥꯒꯤꯁꯨ ꯃꯌꯥꯝ ꯇꯧꯅꯦ ꯑꯗꯨꯒꯤ ꯍꯧꯖꯤꯛꯇꯤ ꯄꯩꯁꯥ ꯌꯥꯝ ꯆꯪꯕ ꯃꯇꯝ ꯑꯣꯏꯕꯒꯤꯁꯨ ꯑꯩꯈꯣꯏ ꯑꯗꯨꯗꯤ ꯑꯃꯨꯛꯁꯨ ꯇꯧꯅꯤꯡꯗ꯭ꯔꯦꯕ
ꯎꯝ
ꯑꯦꯛꯁꯇ꯭ꯔꯥ ꯃꯅꯤ ꯈꯥꯏꯗꯣꯛꯅꯤꯡꯉꯥꯏ ꯄꯩꯁꯥ ꯂꯩꯇꯕꯒꯤ ꯑꯗꯨꯁꯨ ꯇꯧꯅꯤꯡ ꯑꯗꯨ ꯃꯦꯝꯅ ꯍꯟꯗꯛꯇꯨ ꯃꯦꯝꯗꯣ ꯈꯔꯗꯤ ꯁꯥꯎꯕ ꯑꯗꯨꯗꯨꯒꯤ ꯑꯩꯈꯣꯏꯒꯤ ꯕꯦꯁꯅ ꯈꯔ ꯉꯥꯎꯁꯤꯟꯅꯕ ꯍꯥꯏꯕ ꯇꯥꯔꯦ ꯑꯃ ꯑꯅꯤꯈꯛ ꯍꯣꯏ ꯃꯣꯏ ꯑꯍꯨꯝꯅꯦ ꯉꯧꯁꯤꯟꯅꯕꯗꯣ ꯑꯗꯣ ꯃꯣꯏ ꯑꯍꯨꯝꯅ ꯇꯧꯕꯗꯣ ꯎꯈꯤꯕ ꯑꯗꯨꯒꯤ ꯃꯉꯣꯟꯗ ꯉꯥꯡꯕ ꯃꯦꯝ ꯋꯥꯔꯗꯦꯟꯗ
ꯎꯝ
ꯑꯗꯨ ꯉꯥꯡꯕꯒꯤ ꯃꯥꯁꯨ ꯃꯊꯋꯥꯏ ꯅꯨꯡꯉꯥꯏꯇꯦꯗꯅ
ꯎꯝ
ꯑꯗꯨꯏ ꯃꯥꯁꯨ ꯅꯨꯡꯉꯥꯏꯇꯕꯒꯤ ꯑꯃꯨꯛ ꯃꯥꯅ ꯑꯃꯨꯛ ꯑꯩꯈꯣꯏꯒꯤ ꯕꯦꯁ ꯄꯨꯂꯞ ꯂꯧꯁꯤꯟꯕ ꯑꯗꯣ ꯑꯁ ꯍꯧꯖꯤꯛ ꯑꯩꯌꯨ ꯍꯥꯏꯗꯤ ꯂꯥꯏꯔꯤꯛ ꯏꯔꯁꯨ ꯆꯪꯗꯦꯕ ꯈꯪꯗꯦ ꯑꯗꯨꯝ ꯄꯥꯏꯈꯤꯕꯒꯤ ꯏꯁꯩ ꯇꯥꯔꯁꯨ ꯋꯥꯔꯤ ꯇꯥꯔꯁꯨ ꯑꯗꯨꯝ ꯂꯩꯕꯅꯦ ꯑꯩꯗꯤ ꯐꯣꯟ ꯌꯦꯡꯗ꯭ꯔꯁꯨ ꯑꯗꯨꯝ ꯏꯁꯩ ꯇꯥꯕ ꯋꯥꯔꯤ ꯇꯥꯕ ꯇꯧꯔꯒ ꯅꯣꯠꯁ ꯏꯔꯥ ꯏꯔꯥꯒ ꯂꯩꯕꯅꯦ ꯑꯗꯣ ꯀꯦꯝ ꯌꯥꯎꯔꯗꯤ ꯌꯥꯝ ꯋꯥꯏꯕꯗꯣ ꯈꯪꯗꯦ ꯈꯪꯗꯦ ꯈꯪꯗꯦ ꯑꯗꯣꯝ ꯄꯥꯏꯒꯤꯕꯒꯤ ꯄꯥꯏꯗꯕ ꯃꯥꯇꯝꯗ ꯅꯨꯡꯉꯥꯏꯇꯕꯗꯣ
ꯎꯝ
ꯑꯗꯨ ꯂꯩ ꯉꯁꯥꯏꯗꯁꯨ ꯂꯥꯏꯔꯤꯛ ꯏꯕꯝꯖꯨ ꯈꯪꯗꯦ ꯏꯃꯥꯅꯒꯤ ꯋꯥꯔꯤ ꯁꯥꯟꯅ ꯁꯥꯟꯅ ꯑꯗꯩ ꯃꯩ ꯑꯃꯨꯛ ꯃꯨꯠꯈ꯭ꯔꯦ ꯑꯗꯨꯒ ꯍꯧꯖꯤꯛ ꯑꯃꯨꯛ ꯇꯛꯄ ꯃꯇꯝꯗ ꯃꯩꯗꯤ ꯂꯥꯛꯑꯦ ꯑꯗꯣ ꯄꯤꯔꯛꯄ ꯃꯇꯝꯗ ꯑꯃꯨꯛ ꯐꯃꯨꯡꯗ ꯆꯪꯉꯒ ꯂꯩꯌꯦ
ꯑꯁ ꯅꯨꯡꯁꯤ ꯍꯥꯏ ꯈꯣꯟꯒ ꯅꯧꯔꯗꯅ ꯑꯉꯥꯡ ꯃꯆꯥꯗꯧꯅ
ꯍꯣꯏ ꯑꯉꯥꯡ ꯃꯆꯥꯒꯨꯝꯅ ꯇꯧꯋꯦꯕ ꯅꯨꯡꯉꯥꯏꯇꯦꯕ ꯌꯥꯝꯅ ꯃꯥ ꯁꯥꯎꯕꯒꯤꯅꯦ ꯅꯍꯈꯩꯗꯤ ꯅꯣꯡꯇ ꯇꯧꯗꯦꯕ ꯑꯃꯨꯛ ꯐꯥꯎꯁꯨ ꯁꯨꯃꯥꯏꯅ
ꯎꯝ
ꯁꯥꯎꯕꯒꯤ ꯇꯧꯋꯦ ꯑꯗꯣ ꯃꯥꯅ ꯁꯥꯎꯕ ꯃꯇꯝꯗꯣ ꯍꯥꯏꯗꯤ ꯃꯥꯅ ꯄꯥꯏꯕꯗꯤ ꯐꯩ ꯑꯗꯨꯕꯨ ꯃꯥꯅ ꯁꯥꯎ ꯃꯥꯗꯣ ꯃꯨꯠꯇꯣ ꯑꯣꯐ ꯑꯣꯟ ꯅꯦꯕ ꯍꯥꯏꯗꯤ ꯍꯥꯏꯕ ꯉꯝꯗꯦ ꯃꯥꯒꯤꯗꯤ ꯑꯗꯣ ꯃꯥꯅ ꯃꯨꯠꯇꯣ ꯑꯣꯐ ꯆꯄ ꯑꯗꯨ ꯃꯇꯝꯗ ꯀꯩꯅꯣ ꯇꯧꯔꯗꯤ ꯑꯃꯨꯛ ꯄꯤꯈ꯭ꯔꯗꯤ ꯗꯤ ꯇꯤ ꯌꯧꯈ꯭ꯔꯗꯤ ꯑꯩꯈꯣꯏ ꯄꯩꯁꯥ ꯂꯣꯏ ꯇꯤꯡꯗꯣꯏꯅꯦ ꯐꯥꯏꯚ ꯊꯥꯎꯖꯟ ꯇꯤꯡꯕ ꯃꯤꯁꯨ ꯌꯥꯎꯅꯤ ꯇꯦꯟ ꯊꯥꯎꯖꯟ ꯇꯤꯡꯕ ꯃꯤꯁꯨ ꯌꯥꯎꯅꯤ ꯑꯗꯨꯒ ꯑꯩꯈꯣꯏꯗꯤ ꯑꯍꯥꯟꯕ ꯐꯥꯕ ꯃꯤꯗꯤ ꯈꯔꯗꯤ ꯐꯩꯕ ꯊ꯭ꯔꯤ ꯊꯥꯎꯖꯟꯅꯦꯕ ꯑꯗꯨꯒ ꯑꯅꯤꯔꯛ ꯁꯨꯔꯗꯤ ꯐꯥꯏꯚ ꯊꯥꯎꯖꯟ
ꯑꯗꯨ
ꯑꯍꯨꯝꯂꯛ ꯁꯨꯔꯗꯤ ꯇꯦꯟ ꯊꯥꯎꯖꯟꯅꯦꯕ
ꯑꯗꯨꯗꯨꯅ ꯍꯧꯖꯤꯛꯇꯤ ꯀꯤꯕꯗꯣ ꯏꯃꯥꯟꯅꯕꯤꯖꯨ ꯃꯣꯏꯗꯤ ꯊ꯭ꯔꯤ ꯊꯥꯎꯖꯟ ꯊ꯭ꯔꯤ ꯊꯥꯎꯖꯟ ꯊꯤꯕꯁꯨ ꯌꯥ ꯌꯥꯎꯅꯔꯕꯅꯦ
ꯎꯝ
ꯑꯗꯣ ꯃꯣꯏꯗꯣ ꯑꯃꯨꯛ ꯐꯥꯕ ꯃꯇꯝꯗꯥꯗꯤ ꯐꯥꯏꯚ ꯊꯥꯎꯖꯟꯗꯤ ꯃꯣꯏꯅ ꯄꯤꯗꯣꯏꯗꯣ
ꯑꯁ ꯑꯗ ꯑꯩꯈꯣꯏꯒꯤꯗꯤ ꯍꯣꯏ ꯑꯃꯨꯛꯇꯤ ꯐꯥꯗ꯭ꯔꯤꯌꯦ ꯃꯣꯗꯦꯟꯅꯗꯤ ꯐꯥꯕ ꯌꯥꯎꯔꯦ ꯑꯅꯤꯔꯛꯇ ꯁꯨꯔꯦ ꯍꯟꯗꯛ ꯑꯅ ꯋꯥꯔꯗꯦꯟꯅ ꯐꯥꯕꯗꯤ ꯑꯍꯥꯟꯕ ꯑꯃꯨꯔꯛ ꯐꯥꯈ꯭ꯔꯦ ꯋꯥꯔꯗꯦꯟꯅ ꯑꯗꯨ ꯃꯇꯨꯡꯗꯤ ꯐꯥꯗꯦ ꯍꯟꯗꯛꯇꯤ ꯂꯣꯏꯅ ꯄꯤꯁꯟꯕꯅꯤꯗꯅ
ꯉꯁꯤꯒꯗꯤ ꯑꯅꯤꯔꯛ ꯁꯨꯕ ꯑꯗꯣ ꯇꯤꯗꯤ ꯑꯃꯨꯐꯥꯎ ꯌꯧꯗ꯭ꯔꯤ ꯑꯗꯨ ꯌꯧꯈ꯭ꯔꯗꯤ ꯑꯩꯈꯣꯏ ꯁꯣꯏꯔꯣꯏꯕ ꯍꯥꯏꯗꯤ ꯄꯩꯁꯥ ꯇꯤꯟꯕꯗꯣ
ꯎꯝ
ꯑꯗꯨꯒꯤ ꯄꯥꯈꯠꯄ ꯍꯥꯏꯗꯤ ꯃꯥꯅ ꯄꯥꯏꯕ ꯑꯣꯏꯗꯤ ꯐꯕꯀꯣ
ꯃꯥꯅ ꯄꯖꯗꯤꯤꯔ ꯄꯤꯔꯣꯏꯅꯤꯗꯥꯔꯦ ꯆꯥꯔꯗꯤꯅꯤ
ꯍꯣꯏ ꯃꯥꯒꯤ ꯃꯨꯠꯀꯤ ꯃꯈꯥ ꯄꯣꯜꯂꯦꯕ ꯃꯥꯅ ꯃꯨꯠ ꯅꯨꯡꯉꯥꯏꯔꯗꯤ ꯄꯤꯔꯣꯏ ꯃꯥꯅ ꯃꯨꯠ ꯅꯨꯡꯉꯥꯏꯗ꯭ꯔꯗꯤ ꯄꯤꯈꯤꯅꯤꯕ ꯃꯥꯗꯤ ꯑꯔꯦꯞꯄ ꯂꯩꯇꯦꯕ
ꯑꯗꯨꯒꯤꯅꯦ ꯑꯩꯅ ꯄꯥꯈꯠꯂꯤꯁꯦ ꯗꯤꯗꯤ ꯌꯧꯈ꯭ꯔꯗꯤ
ꯎꯝ
ꯑꯦꯛꯖꯥꯝꯁꯨ ꯀꯨꯏꯗ꯭ꯔꯕꯒꯤ ꯃꯊꯥꯏ ꯌꯥꯝ ꯁꯥꯔꯦꯕ
ꯀꯔꯝ ꯀꯥꯟꯗꯅꯦ ꯍꯥꯏꯕ꯭ꯔꯣ ꯑꯩ ꯍꯥꯏꯕꯗꯨꯠꯇꯅꯣ ꯑꯦꯖꯦꯟꯗꯣ
ꯑꯒꯁꯅꯤ
ꯑꯒꯁꯇꯀꯣ
ꯎꯝ
ꯎꯝ ꯅꯣꯏ ꯑꯥꯒꯁꯇ ꯊꯥ ꯅꯨꯃꯤꯠꯁꯦ ꯑꯃꯨꯛ ꯊꯥꯕ꯭ꯔꯥ ꯅꯣꯏ ꯑꯩ ꯖꯟꯗꯤ
ꯅꯨꯃꯤꯠ ꯑꯩꯈꯣꯏꯗꯤ ꯇꯨ ꯗꯦꯖ ꯈꯛꯇꯅꯤ ꯄ꯭ꯔꯦꯛꯇꯤꯀꯦꯜꯒ ꯇꯨ ꯗꯦꯖ ꯑꯗꯨꯃꯥꯏꯅ ꯑꯗꯨꯁꯨ ꯅꯨꯃꯤꯠ ꯈꯔꯗꯤ ꯑꯣꯐ ꯂꯩꯅꯤ ꯑꯩꯈꯣꯏꯗꯤ ꯑꯉꯥꯡ ꯖꯨꯅꯤꯌꯔꯗꯤ ꯂꯩꯔꯣꯏ ꯀꯟꯇꯤꯅꯤꯨꯁꯂꯤ ꯖꯨꯅꯤꯌꯔꯗꯤ ꯀꯔꯤ ꯀꯩ ꯍꯦꯟꯗꯪ ꯆꯥꯔꯒꯦ ꯉꯁꯤꯗꯣ
ꯑꯁ ꯉꯁꯤꯗ ꯀꯥꯡꯉꯧ ꯑꯃꯒ ꯁꯨꯒ꯭ꯔꯤꯒ ꯊꯣꯡꯕ ꯆꯥꯏ ꯑꯁ
ꯀꯥꯡꯥꯡꯍꯧꯧꯕ ꯁꯤꯒꯍꯥꯎꯕ
ꯑ ꯁꯧꯒ꯭ꯔꯤꯗꯤ ꯍꯥꯎꯗꯗ ꯑꯟꯇ ꯄꯥꯎ ꯆꯥꯗꯦ ꯃꯍꯔꯣ ꯈꯤꯇꯪ ꯈꯤꯇꯪ ꯅꯪꯗꯤ
ꯑꯩꯁꯨ ꯁꯧꯔꯤꯗꯤ ꯄꯥꯝꯕ ꯑꯣꯏꯗꯦ ꯑꯗꯣ ꯀꯥꯡꯁꯣꯏꯗꯤ ꯌꯥꯝ ꯄꯥꯝꯃꯦ ꯀꯥꯡꯍꯧꯁꯨ ꯄꯥꯝꯃꯦ ꯑꯗꯣ ꯍꯥꯎꯅ ꯇꯧꯕ ꯀꯥꯡꯍꯧꯅꯦ ꯍꯥꯎꯇꯕꯗꯤ ꯄꯪꯝꯗꯦ ꯑꯗꯨꯒ ꯑꯩꯗꯤ ꯉꯗꯤ ꯇꯥꯥꯏ ꯍꯋꯥꯏ ꯊꯣꯡꯉꯦ ꯑꯗꯨꯒ ꯁꯤꯡꯖꯨꯁꯨ ꯇꯥꯕ ꯑꯗꯨꯒ ꯂꯐꯣꯏꯒ ꯁꯪꯒꯣꯝꯒꯁꯨ ꯇꯣꯠꯂꯒ ꯆꯥꯕ
ꯍꯥꯎꯕ꯭ꯔꯁ ꯂꯒꯣꯡ ꯁꯪꯣꯡꯒꯂ ꯐꯣꯏꯇꯣ ꯇꯗꯣ
ꯎꯝ ꯍꯋꯦ
ꯎꯝ
ꯅꯪ ꯑꯃꯨꯛ ꯐꯥꯎ ꯆꯥꯗꯕ꯭ꯔꯥ
ꯑꯗꯨꯃꯥꯏꯅꯗꯤ ꯆꯥꯗ꯭ꯔꯤ ꯎ ꯁꯪꯒꯣꯝꯗꯤ ꯊꯛꯑꯦ
ꯎꯝ ꯃꯍꯤ ꯅ ꯅꯠꯇꯦ ꯃꯄꯪꯅꯅꯤ
ꯃꯄꯪꯅꯔꯣ ꯁꯪꯒꯣꯝꯗꯣ
ꯎꯝ
ꯆꯦꯛꯦꯛ
ꯂꯐꯣꯏ ꯍꯥꯎꯇ꯭ꯔꯗꯤ ꯍꯥꯎꯔꯣꯏ ꯂꯐꯣꯏ ꯑꯍꯥꯎꯕꯅ ꯇꯧꯔꯒ ꯁꯪꯒꯣꯝ ꯍꯥꯞꯄꯒ ꯆꯥꯔꯗꯤ ꯌꯥꯝ ꯍꯥꯎꯕꯅꯦ ꯑꯥ ꯆꯝꯄ꯭ꯔꯥ ꯀꯣꯝꯂꯥ ꯂꯐꯣꯏ ꯃꯆꯥ ꯃꯆꯥ ꯈꯪꯕ꯭ꯔꯥ
ꯎꯝ ꯅꯥꯏꯗꯣ ꯈꯪꯉꯦ ꯈ꯭ꯋꯥꯏꯗ ꯂꯩꯌꯦ
ꯑꯗꯣꯝ ꯃꯅꯝ ꯅꯨꯡꯁꯤꯔꯒ ꯍꯥꯎꯕꯅꯦ ꯑꯗꯨꯗꯣ ꯇꯣꯠꯂꯣ ꯆꯥꯛ ꯇ ꯑꯗꯨꯒ ꯁꯪꯒꯣꯝ ꯍꯥꯞꯄꯒ ꯇꯣꯠꯂꯒ ꯆꯥꯎꯔ ꯌꯥꯝ ꯍꯥꯎꯕꯅꯩ
ꯎꯝ
ꯑꯩꯁꯨ ꯉꯁꯤ ꯑꯗꯨ ꯆꯥꯏ ꯃꯃꯥꯅ ꯑꯩꯒꯤ ꯂꯐꯣꯏ ꯄꯤꯌꯦ
ꯎꯝ
ꯑꯗꯨꯗ ꯆꯥꯕ ꯉꯁꯤꯅ ꯂꯣꯏꯈ꯭ꯔꯦ
ꯀ ꯇꯗꯣ ꯆꯥꯕ ꯑꯣꯏꯔꯔꯕ ꯑꯣꯏꯗꯦ ꯎꯝ ꯅꯅꯥꯇꯣꯟꯗ ꯆꯥꯕ ꯑꯣꯏꯔꯝꯃꯣꯏ ꯍꯥꯏꯕ
ꯑꯍꯣꯏ ꯑꯩꯈꯣꯏꯗꯤ ꯔꯨꯝꯗ ꯃꯤ ꯃꯥꯄꯟ ꯂꯩꯕꯅꯤꯅ ꯃꯥꯏ ꯂꯣꯏ ꯆꯥꯃꯤꯟꯅꯕ
ꯎꯝ
ꯆꯥꯅꯤꯡꯕ ꯃꯤꯅ ꯆꯥꯏ ꯆꯥꯅꯤꯡꯗꯕ ꯃꯤꯅ ꯆꯥꯗꯦ ꯆꯥꯎꯔꯗꯤ ꯂꯣꯏ ꯍꯥꯏꯕꯅꯤ ꯑꯗꯣ ꯃꯣꯏ ꯆꯠꯅꯤꯡꯉꯗꯤ ꯂꯧꯔꯦ ꯆꯥꯅꯤ ꯆꯥꯅꯤꯡꯗ꯭ꯔꯗꯤ ꯆꯥꯔꯣꯏ ꯃꯣꯏꯅꯤ ꯑꯗꯨꯒꯒꯨꯝꯕꯅꯤ ꯅꯪꯗꯤ ꯍꯧꯖꯤꯛ ꯆꯨꯝꯃꯗꯣꯏꯔꯣ ꯉꯥꯏꯍꯥꯛ ꯂꯩꯔꯒ ꯀꯩꯗꯧꯁꯤꯗꯣꯏꯅꯣ
ꯑ ꯉꯍꯥꯛ ꯉꯁꯤꯐꯥꯎ ꯂꯩꯇꯦ ꯉꯥꯏꯍꯥꯛ ꯂꯩꯔꯒ ꯇꯨꯝꯈ꯭ꯔ ꯇꯨꯝꯕꯗꯧ ꯋꯥꯠꯂꯦ ꯑꯦꯁ ꯅꯪ ꯅꯥꯟ ꯅꯃꯥꯟꯅꯕꯤꯗꯣ ꯍꯪꯕ꯭ꯔꯥ
ꯎ ꯍꯥꯏ ꯃꯥꯟꯅꯦꯗꯤ ꯑꯗꯣ ꯑꯩꯅ ꯍꯪꯉꯦ ꯑꯗꯣ ꯍꯪꯕ ꯃꯇꯝꯗ ꯃꯥꯅ ꯍꯥꯏꯌꯦ ꯅꯪ ꯅꯪ ꯆꯠꯅꯤꯡꯉꯗꯤ ꯃꯥꯒꯤꯗꯣ ꯁꯦꯠꯂꯣ ꯍꯥꯏ
ꯑꯩꯒꯤꯗꯣ ꯍꯥꯏꯕ
ꯅꯪꯒꯤꯗꯣ ꯍꯥꯏꯗꯤ ꯅꯪꯒꯤꯗꯣ ꯁꯦꯠꯂꯣꯑꯣꯕ
ꯊꯕꯤ
ꯀꯦ
ꯃꯥꯒꯤ ꯅꯪ ꯅꯪ ꯆꯠꯅꯤꯡꯅꯗꯤ ꯃꯥꯒꯤ ꯁꯦꯜꯂꯣ ꯍꯥꯏꯕ
ꯍꯣꯏ
ꯎꯝ ꯃꯥꯅꯦ ꯆꯠꯂꯣꯏꯗꯔꯣ
ꯃꯥꯁꯨ ꯆꯠꯄ ꯃꯇꯝ ꯂꯩ ꯆꯠꯇꯕ ꯃꯇꯝ ꯂꯩ ꯑꯗꯨ ꯃꯥꯗꯤ ꯑꯇꯣꯞꯄ ꯍꯥꯞꯄ ꯃꯇꯝꯁꯨ ꯂꯩꯗꯅ
ꯎꯝ
ꯎꯄꯅꯦ
ꯂꯧꯔꯣꯏ ꯂꯧꯔꯣꯏꯔ ꯀꯥꯟꯗ ꯆꯠꯁꯤꯀꯣ ꯏꯂꯀꯦ ꯅꯨꯡꯊꯪꯖꯥꯗ ꯂꯥꯛꯑꯒ ꯏꯃꯥꯟꯅꯕ ꯑꯩꯈꯣꯏꯗ ꯂꯦꯛꯀꯦ ꯅꯨꯡꯊꯪꯖꯥ ꯅꯨꯃꯤꯠꯇ
ꯗꯣ ꯍꯥꯏꯗꯤ
ꯇꯥꯏ
ꯑꯗꯨ ꯆꯠꯄꯗꯣ
ꯎꯝ
ꯍꯥꯏꯗꯤ ꯑꯃꯨꯐꯥꯎ ꯆꯠꯇ꯭ꯔꯤꯌꯦ
ꯑꯩꯁꯨ ꯀꯥꯏꯕ ꯂꯩꯁꯤ ꯅꯥꯗ ꯑꯣꯏꯔꯁꯨ
ꯑꯗꯨꯗꯣ ꯑꯩꯒꯤ ꯑꯦꯛꯖꯥꯝ ꯃꯌꯥ ꯑꯣꯏꯔꯗꯤ ꯑꯃꯨꯛ ꯌꯥꯔꯣꯏ
ꯑꯦ ꯑꯦꯖꯝ ꯃꯌꯥ ꯑꯣꯏꯔꯔꯣꯏꯍꯦ ꯑꯩꯈꯣꯏ ꯂꯧꯗꯣ ꯁꯤ ꯀꯩꯅꯣꯗꯣ ꯂꯣꯏꯔꯛꯏꯅꯦ ꯎꯝꯝ ꯏꯔꯥꯏꯗ ꯂ ꯂꯣꯏꯁꯤꯜꯂꯅꯤꯍꯦ
ꯑꯗꯨ ꯌꯥꯝ ꯐꯩꯌꯦ ꯑꯩꯈꯣꯏꯁꯨ ꯑꯩꯈꯣꯏ ꯑꯩꯈꯣꯏꯗꯤ ꯑꯩꯈꯣꯏꯒꯤꯁꯨ ꯑꯃ ꯂꯩꯗꯅ
ꯎꯝ
ꯉꯁꯤ ꯉꯁꯤꯗꯤ ꯗꯦꯠ ꯀꯌꯥꯅꯣ
ꯉꯁꯤ ꯇꯥꯡ ꯇꯔꯥꯍꯨꯝꯗꯣꯏ ꯗꯦꯠ ꯊꯥꯔꯇꯤꯟ
ꯍꫭꯏ ꯉꯁꯤꯗꯤ ꯗ‌ꯦꯠ ꯊꯥꯔꯇꯤꯟꯅ‌ꯦ ꯑꯗꯨꯗꯤ ꯉꯁꯤꯗꯤ ꯃꯟꯗ‌ꯦꯅꯤꯗꯅ
ꯎꯝ
ꯊꯔꯁꯗꯦꯗꯗꯤ ꯑꯩꯈꯣꯏꯗꯤ ꯀꯥꯡ ꯂꯩꯗꯅ
ꯎꯝ
ꯈꯪꯕ꯭ꯔꯥ
ꯎꯝ ꯈꯪꯉꯦ ꯎꯝ ꯊꯔ꯭ꯁꯗꯗꯥ ꯀꯥꯡ ꯂꯩꯌꯦ ꯍꯜꯂꯣ
ꯍꯥ
ꯑꯗꯨ ꯆꯠꯀꯗ꯭ꯔꯣ ꯅꯪ
ꯏꯃꯥꯏꯅꯕꯤꯅ ꯆꯠꯁꯦ ꯍꯥꯏꯕꯅꯤꯅ ꯑꯗꯨ ꯑꯩ ꯍꯟꯗꯛꯇꯤ ꯆꯠꯂꯔꯣꯏꯅ ꯈꯟꯕ
ꯎꯝ
ꯆꯠꯄꯗꯤ ꯌꯥꯏ ꯆꯠꯄꯗꯤ ꯌꯥꯏ ꯑꯗꯣ ꯆꯠꯀꯦꯅ ꯈꯟꯕ ꯑꯗꯣ ꯑꯩ ꯃꯃꯥꯗꯀꯣ ꯆꯠꯀꯦ ꯍꯥꯏꯕ ꯑꯗꯨ ꯃꯃꯥꯅ ꯍꯣꯏ ꯑꯃꯨꯛ ꯍꯥꯏ ꯑꯗꯨ ꯑꯩꯅ ꯆꯠꯂꯔꯣꯏ ꯑꯃꯨꯛ ꯍꯥꯏꯌꯦꯕ ꯑꯗꯣ ꯑꯗꯨ ꯑꯩꯈꯣꯏ ꯃꯃꯥꯗꯣ ꯆꯠꯅꯤ ꯑꯃꯨꯛ ꯍꯥꯏꯕ ꯆꯠꯂꯣꯏ ꯑꯃꯨꯛ ꯍꯥꯏꯕ ꯆꯠꯅꯤ ꯑꯃꯨꯛ ꯍꯥꯏ ꯑꯗꯨ ꯌꯥꯝ ꯁꯥꯎꯋꯦꯕ ꯆꯠꯅꯤ ꯍꯥꯏꯔꯗꯤ ꯆꯠꯀꯗꯧꯅꯦ ꯆꯠꯂꯣꯏ ꯍꯥꯏꯗꯤ ꯆꯠꯂꯣꯏꯗꯧꯅꯦ ꯑꯗꯨ ꯋꯥ ꯃꯌꯥꯝ ꯉꯥꯡꯕꯁꯦ ꯐꯠ ꯍꯥꯏꯗꯤ ꯐꯠꯇꯦ ꯍꯥꯏꯕꯗꯣ
ꯎꯝ
ꯅꯣꯏ ꯃꯃꯥꯁꯨ ꯌꯥꯝ ꯁꯥꯎꯋꯦ ꯑꯗꯨꯒꯤ ꯑꯩꯗꯣ ꯍꯥꯏꯕ ꯇꯜꯂꯕ ꯑꯍꯥꯟꯕ ꯆꯠꯀꯅꯤ ꯍꯥꯏ ꯍꯣꯏ ꯍꯣꯏ ꯆꯠꯂꯣ ꯍꯥꯏ ꯑꯗꫭ ꯍꯧꯖꯤꯛ ꯑꯃꯨꯛ ꯆꯠꯂꯣꯏ ꯍꯥꯏ ꯑꯗꯨꯒ ꯑꯃꯨꯛ ꯆꯠꯀꯅꯤ ꯑꯃꯨꯛ ꯍꯥꯏꯔꯗꯤ ꯃꯃꯥ ꯁꯣꯏ ꯁꯥꯎꯒꯅꯤ ꯑꯩ ꯈꯪꯉꯦꯕ